ꯑꯣ
ꯑꯁ ꯑꯩ ꯅꯪ ꯄꯥꯏꯈꯠꯇꯕꯗꯣ ꯑꯗꯨꯝ ꯃꯊꯥ ꯁꯥꯔꯨꯔꯦꯍꯦ
ꯑꯦꯁ ꯄꯥꯏꯈꯠꯂꯛꯀꯅꯤ ꯄꯥꯏꯈꯠꯂꯛꯀꯅꯤ ꯑꯗꯥ ꯍꯧꯖꯤꯛ ꯀꯩꯗꯧ ꯀꯔꯤ ꯀꯔꯤ ꯇꯧꯈꯤꯗꯣꯏꯅꯣ ꯉꯁꯤ ꯅꯣꯡꯃꯒꯤ
ꯑꯩꯁꯦ ꯉꯁꯤ ꯅꯣꯡꯃꯒꯤ ꯎꯝ ꯋꯥꯀꯤꯡ ꯆꯠꯂꯨꯔꯅꯤ
ꯑ
ꯅꯨꯡꯗꯥꯡ ꯋꯥꯏꯔꯝꯗ ꯑꯦꯛꯁꯔꯁꯥꯏꯁ ꯇꯧꯔꯅꯤ ꯋꯥꯛꯀꯤꯡ ꯆꯠꯂꯨꯕ ꯍꯜꯂꯒ
ꯑꯥ
ꯗꯩꯗꯤ ꯊꯕꯛ ꯀꯩꯀꯩ ꯏꯃꯨꯡꯒꯤ ꯀꯩꯀꯩ ꯂꯣꯏꯁꯤꯜꯂꯅꯤ
ꯑꯣ ꯑꯗꯨꯒ ꯆꯥꯛ ꯏꯁꯤꯡ ꯑꯃꯨꯛ ꯊꯣꯡꯉꯅꯤ ꯑꯗꯨꯒ ꯆꯥꯛ ꯆꯥꯔꯅꯤ ꯑꯗꯨꯒ ꯇꯨꯝꯃꯅꯤ ꯀꯥꯏꯅꯣ
ꯆꯥꯕ ꯂꯣꯏꯔꯒ ꯑꯃꯨꯛ ꯋꯥꯀꯤꯡ ꯆꯠꯇꯣꯏꯅꯦ ꯑꯩ ꯑꯗꯨꯝ ꯍꯧꯖꯤꯛꯀꯥꯟ ꯌꯥꯝ ꯇꯣꯏ ꯆꯠꯂꯦ
ꯌꯥꯝ ꯐꯩꯌꯦ ꯅꯣꯏ ꯃꯌꯥꯝ ꯆꯠꯂꯤꯔꯣ
ꯍꯣꯏ
ꯀꯗ ꯁꯨꯃꯥꯡꯗ ꯆꯠꯂꯤꯔꯥ ꯂꯝꯕꯤꯗ ꯆꯠꯂꯤꯔꯥ
ꯂꯝꯕꯤꯗ ꯆꯠꯂꯤꯅꯦ
ꯑꯣ ꯅꯨꯡꯉꯥꯏꯖꯔꯤꯅꯤꯅꯦ ꯃꯌꯥꯝ ꯂꯩꯕꯒꯤ
ꯍꯣꯏ ꯕꯖꯥꯔꯒ ꯀꯣꯏꯔꯒ ꯆꯠꯂꯤꯅꯦ ꯐꯖ ꯕꯖꯥꯔ ꯐꯥꯎꯔꯒ ꯆꯠꯇꯣꯏꯅꯦꯕꯀꯣ ꯔꯥꯎꯟ ꯎꯡꯉꯒ
ꯑ ꯐꯩꯌꯦ ꯐꯩꯌꯦ ꯑꯩꯈꯣꯏ ꯁꯤꯗꯗꯤꯅꯦ ꯑꯁ ꯆꯠꯅꯗꯦ ꯑꯗꯣ ꯍꯥꯏꯗꯤ ꯑꯩꯈꯣꯏꯗꯤ ꯃꯅꯨꯡꯁꯨ ꯆꯪꯕꯅꯤꯅꯅꯦ
ꯎꯥ
ꯑ ꯃꯩꯒ ꯂꯥꯛꯑꯒꯗꯤ ꯈꯔ ꯐꯩꯀꯣ ꯃꯩꯒ ꯃꯨꯠꯈꯤꯕ ꯃꯇꯥꯡꯒ ꯑꯣꯏꯔꯗꯤ ꯂꯝꯕꯤꯒꯁꯦ ꯄꯨꯡꯃꯝꯃꯝꯗꯣꯏꯅꯤ
ꯑꯩꯈꯣꯏꯒꯤꯗꯤ ꯃꯩ ꯃꯨꯠꯈ꯭ꯔꯗꯤ ꯂꯝꯕꯤꯗ ꯍꯦꯟꯅ ꯊꯣꯛꯂꯛꯑꯅꯤ ꯍꯥꯏꯕꯗꯤ ꯁꯥꯕꯒꯤꯀꯣ
ꯑꯥ
ꯂꯝꯕꯤꯗꯗꯤ ꯍꯛꯆꯤ ꯂꯥꯡꯗꯦꯅ ꯁꯨꯝ ꯁꯣꯔꯣꯛ ꯀꯩꯀꯩꯗꯗꯤ
ꯍꯣꯏ
ꯃꯄꯥꯟꯗ ꯊꯣꯛꯑ ꯊꯣꯛꯑꯒ ꯐꯝꯃ ꯂꯩꯗꯣꯏꯕ
ꯑꯣ ꯅꯣꯏꯅ ꯈꯔ ꯁꯣꯍꯔ ꯑꯣꯜꯂꯦ ꯑꯗꯨꯅꯅꯦ
ꯎꯝ ꯁꯍꯔꯌꯦ
ꯑꯥ ꯂꯥꯏꯕ꯭ꯔꯣ
ꯆ ꯆꯂꯦ ꯍꯥꯏꯖꯤ ꯑꯅꯕꯤ ꯖꯒ ꯍꯥꯏꯔꯛꯄ ꯃꯥꯜꯂꯦ
ꯇꯜꯂꯤꯂꯤꯌꯥꯅ
ꯅꯣꯏꯒꯤꯗꯨꯅ ꯑꯁꯦꯡ ꯃꯅꯨꯡ ꯅꯨꯡꯁꯤꯠ ꯐꯪꯕꯩꯅꯦ ꯍꯥꯏꯌꯣ
ꯃꯥꯅꯦ ꯃꯥꯅꯦ ꯃꯥꯅꯦ ꯑꯣꯏꯗꯣꯏꯅꯦ
ꯅꯪꯁꯨ ꯅꯣꯏ ꯑꯕꯦꯝꯃꯒ ꯇꯧꯔꯒ ꯆꯠꯂꯣ ꯅꯨꯡꯇꯤꯒꯤ ꯑꯩꯁꯨ ꯅꯣꯏꯕꯤꯕꯒꯨꯝ ꯆꯥꯎꯕ ꯑꯉꯥꯡ ꯑꯃ ꯂꯩꯌꯦꯕ ꯑꯩꯈꯣꯏꯒꯤ ꯀꯀꯥ ꯃꯆꯥ ꯑꯃ ꯑꯗꯨ ꯄꯨꯔꯒꯗꯤ ꯑꯩꯅ ꯆꯠꯂꯤꯁꯦ
ꯑꯩꯈꯣꯏꯗꯤ ꯃꯥꯗꯣ ꯁ꯭ꯀꯨꯜ ꯍꯜꯂꯛꯑꯅꯤꯀꯣ ꯄꯨꯡ ꯑꯍꯨꯝ ꯃꯈꯥꯏ ꯁ꯭ꯋꯥꯏꯁꯤꯗ ꯑꯗꯣ ꯉꯥꯏꯍꯥꯛ ꯃꯥꯅ ꯆꯠꯄ ꯌꯥꯔꯤꯁꯦ ꯄꯨꯡ ꯇꯔꯨꯛ ꯇꯨꯏꯁꯟ ꯆꯠꯂꯦꯕ ꯃꯥꯁꯦ ꯅꯧꯕꯣꯗꯤꯌꯥ ꯊꯥꯅꯤꯅ
ꯎꯝ
ꯑꯗꯨꯒꯤ ꯄꯨꯡ ꯇꯔꯨꯛꯀꯤ ꯃꯃꯥꯡꯗ ꯃꯇꯦꯛ ꯑꯃ ꯆꯠꯂꯨꯔꯅꯤꯀꯣ ꯃꯉꯥ ꯃꯉꯥ ꯑꯩꯈꯣꯏ ꯁ꯭ꯋꯥꯁꯤꯗ ꯍꯟꯖꯤꯜꯂ ꯆꯠꯈ꯭ꯔꯅꯤ ꯑꯗꯩꯗꯤ ꯃꯄꯨꯡ ꯇꯔꯦꯠ ꯃꯈꯥꯏꯗ ꯍꯜꯂꯛꯑꯅꯤ
ꯎꯝ
ꯃꯤ ꯂꯥꯏꯔꯤꯛ ꯀꯟꯅ ꯇꯝꯈꯠꯂꯛꯏꯕ ꯃꯤꯒ ꯀꯔꯤꯝ ꯃꯤꯔꯦꯝꯃꯒ ꯃꯥꯟꯅ ꯌꯥꯕ꯭ꯔꯥꯅꯦꯍꯦ
ꯑꯩꯈꯣꯏꯒꯤꯁꯨꯦ ꯑꯌꯨꯛꯇꯒꯤ ꯕꯣꯔꯗꯤꯡꯗ ꯆꯠꯈ꯭ꯔꯒꯗꯤ ꯕꯣꯔꯗꯤꯡ ꯂꯩꯌꯦꯕ ꯑꯗꯨ ꯌꯥꯏꯌꯦ ꯄ ꯇꯔꯦꯠ ꯁ꯭ꯋꯥꯏꯗ ꯍꯜꯂꯛꯇꯣꯏꯅꯦ ꯑꯗꯨꯒ ꯆꯥꯛ ꯆꯥꯔꯒ ꯃꯥꯁꯤꯦ ꯄꯨꯡ ꯇꯔꯦꯠ ꯅꯤꯄꯥꯜ ꯃꯈꯥꯏ ꯃꯥꯄꯜ ꯇꯥꯔꯗꯥꯏꯗꯩ ꯂꯥꯛꯑꯅꯤꯀꯣ ꯑꯩꯅ ꯀꯧꯔꯅꯤ
ꯑꯥ
ꯂꯩ ꯃꯥꯅꯤ ꯀꯣꯏꯆꯠ ꯀꯣꯏꯆꯠ ꯆꯠꯄ ꯍꯧꯔꯛꯑꯅꯤ
ꯑꯝ
ꯑꯁ ꯃꯥꯗꯤ ꯃꯌꯦꯡ ꯌꯥꯝ ꯇꯥꯈ꯭ꯔꯦꯕ ꯃꯣꯏꯒꯤ ꯍꯣꯁꯇꯦꯜꯗꯣ ꯆꯥꯛ ꯌꯥꯝ ꯄꯤꯖꯗꯦ ꯍꯥꯏꯕ
ꯑꯣ
ꯑꯉꯥꯡ ꯃꯆꯥꯁꯨ ꯑꯣꯏꯕꯒꯤꯔ ꯈꯪꯗꯦ ꯆꯥꯛ ꯌꯥꯝ ꯌꯥꯝ ꯄꯤꯗꯤ ꯑꯦ
ꯑꯣ
ꯑꯗꯨꯒꯤ ꯑꯁ ꯃꯌꯦꯡ ꯌꯥꯝ ꯇꯥꯈ꯭ꯔꯦ ꯑꯉꯥꯡꯁꯨ ꯑꯣꯏꯕꯒꯤ ꯃꯌꯦꯡ ꯆꯔ ꯇꯥꯕ ꯑꯊꯨꯕꯗꯣ
ꯍ ꯍ ꯍꯧꯖꯤ ꯌꯥꯗ
ꯌꯥꯗ꯭ꯔꯦ ꯌꯥꯗ꯭ꯔꯦ ꯑꯩꯅ ꯈꯜꯂꯤꯁꯦ ꯅꯪ ꯂꯥꯛꯑꯒ ꯑꯩꯈꯣꯏꯁꯦ ꯑꯥꯗ ꯁꯥꯟꯅꯔꯁꯤ ꯁꯤꯅꯤ ꯏꯕꯥꯅꯤꯒꯤ ꯀꯣꯏꯆꯠ ꯆꯠꯄꯤꯗꯣ ꯍꯧꯔꯁꯦ ꯁꯤꯅꯤ
ꯎꯝ ꯑꯩꯈꯣꯏꯗꯤ ꯕꯣꯔꯗꯤꯡꯗ ꯂꯩ ꯂꯩꯕ ꯑꯣꯏ ꯂꯩꯔꯦꯅ ꯈꯜꯂꯣꯅꯦ ꯆꯥꯛ ꯌꯥꯝ ꯄꯤꯖꯕ ꯕꯣꯔꯗꯤꯡꯗꯤ ꯍ ꯇꯥꯏ ꯑꯩꯈꯣꯏꯗꯤ
ꯍꯣꯏ ꯏꯁꯥꯅ ꯄꯪꯅꯧꯅ ꯂꯧꯕ ꯌꯥꯕ ꯃꯐꯝꯗ
ꯑꯩꯁꯗ
ꯑꯩꯅ ꯂꯩꯔꯛꯄꯁꯦ ꯑꯗꯨꯃꯥꯏꯅ ꯂꯣꯏ ꯑꯣꯏꯌꯦ ꯊꯥꯏꯅꯗꯒꯤ ꯂꯩꯔꯛꯄꯁꯦ ꯍꯥꯏꯗꯤ ꯏꯁꯥꯅ ꯑꯣꯛ
ꯑꯩꯒꯤꯁꯨ ꯑꯩꯒꯤꯁꯨ ꯑꯣꯏꯌꯦ ꯇꯦꯟꯁꯨ ꯑꯣꯏꯔꯦꯀꯣ
ꯎꯝ
ꯑꯗꯩꯗꯤ ꯆꯣꯞꯇꯨꯁꯨ ꯑꯗꯨꯝ ꯆꯥꯕ ꯊꯛꯄ ꯐꯅ ꯇꯧꯕꯒꯤ ꯑꯗꯨꯝ ꯍꯥꯏꯅꯔꯤꯅꯦꯕꯕ ꯁꯣ ꯎ ꯀꯩꯅꯣ ꯑꯩ ꯍꯥꯏꯌꯦ ꯀꯥꯡꯁꯣꯏ ꯆꯥꯕ ꯅꯨꯃꯤꯠ ꯌꯥꯝ ꯇꯥꯡꯉꯦ ꯍꯥꯏꯁꯤꯅꯦ ꯑꯩꯅ
ꯎꯝ
ꯑꯦꯛꯖꯥꯝ ꯃꯅꯨꯡꯗꯒꯗꯤ ꯑꯍꯥꯎꯕ ꯑꯗꯨꯝ ꯄꯤꯖꯂꯗꯦꯕ ꯉꯁꯤ ꯑꯦꯛꯖꯥꯝ ꯊꯥꯔꯦꯗꯅꯀꯣ
ꯎꯝ
ꯀꯩꯒꯨꯝꯕ ꯑꯦꯛꯖꯥꯝꯗ ꯅꯨꯡꯉꯥꯏꯔ ꯍꯜꯂꯛꯑꯕ ꯑꯗꯨꯝ ꯑꯗꯨꯏꯗꯨꯁꯨ ꯆꯥꯔꯅꯤ ꯑꯩ ꯍꯥꯏꯗꯤ ꯁꯝꯅ ꯍꯥꯏꯔꯀꯥꯟꯗ ꯑꯩ ꯃꯦꯠꯁ ꯂꯧꯗꯦꯗꯅꯀꯣ
ꯎꯝ
ꯀꯅꯥꯒꯨꯝꯕ ꯈꯔꯗꯤ ꯂꯩꯔꯤꯗꯣ ꯃꯦꯠꯁ ꯂꯧꯕ ꯌꯥꯎꯏꯤ ꯏꯀꯣ ꯂꯧꯕ ꯌꯥꯎꯏꯤ ꯃꯣꯏꯗꯣ ꯂꯣꯏꯅ ꯑꯦꯛꯖꯥꯝ ꯊꯥꯔꯣ ꯊꯥꯔꯣ ꯑꯦꯛꯖꯥꯝ ꯍꯌꯦꯡꯅꯦ ꯍꯥꯏꯔꯁꯨ ꯄꯤꯖꯅꯤ ꯈꯜꯂꯒ ꯁꯝ ꯄꯤꯖꯅꯤ ꯇꯧꯔꯤꯁꯦ ꯑꯗꯨꯅꯅꯦ ꯑꯦꯛꯖꯥꯝ ꯊꯥ ꯑ꯭ꯔꯒꯣ ꯍꯥꯏꯗꯤ ꯏꯀꯣ ꯂꯧꯕꯒꯤ ꯂꯥꯛꯑꯣ ꯑꯗꯨ ꯂꯥꯛꯑꯣ ꯍꯥꯏꯕ ꯌꯥꯗꯕꯅꯤꯅꯀꯣ
ꯎꯝ
ꯑꯗꯨꯒꯤ ꯊꯤꯕꯣꯡ ꯌꯥꯝ ꯆꯥꯕ ꯃꯐꯝꯗ ꯍꯦꯛꯇ ꯇꯝꯃꯨꯏ ꯍꯦꯛꯇ ꯇꯥꯔꯨꯏ ꯑꯩꯈꯣꯏꯗꯤ ꯕꯣꯔꯗꯤꯡ ꯂꯩꯔꯁꯨ ꯀꯪꯉꯗꯦ
ꯑꯁ ꯑꯩꯗꯨꯁꯨꯅꯦ ꯍꯦꯛꯇ ꯇꯥꯏ ꯍꯥꯏꯕ ꯑꯩꯁꯨ ꯀꯃꯥꯏꯅ ꯇꯧꯗꯣꯏꯅꯣ ꯈꯪꯗꯦ
ꯑꯣꯏꯔꯣꯏ ꯅ ꯅꯪꯗꯤ ꯅꯪꯗꯤ ꯍꯥꯟꯅꯗꯤ ꯈꯔ ꯀꯪꯉꯝꯃꯦ ꯐꯣꯇꯣꯗ ꯊꯥꯏꯅ ꯑꯩꯅ ꯎꯕꯗ
ꯍꯣꯏ ꯍꯣꯏ ꯀꯪꯉꯝꯃꯦ ꯑꯗꯣ ꯌꯥꯗ꯭ꯔꯦ
ꯑꯗꯣ ꯑꯩꯈꯣꯏꯗꯤ ꯑꯗꯨꯝ ꯈꯪꯗꯦ ꯑꯗꯨꯣ ꯅꯪ ꯗ꯭ꯔꯦꯁꯤꯡ ꯁꯦꯠꯂꯛꯄꯗꯗꯤ ꯀꯩꯁꯨ ꯃꯥꯟꯗꯦꯍꯦ ꯃꯤ ꯆꯥꯎꯕꯕꯨ ꯃꯤ ꯆꯥꯎꯕꯗꯕꯨꯗꯤ ꯑꯗꯨꯝ ꯂꯩꯖꯔꯦꯗꯅ
ꯎꯝ
ꯅꯣꯏꯕ ꯌꯥꯝ ꯀꯥ ꯍꯦꯟꯅ ꯑꯣꯏꯗꯧꯕ ꯃꯥꯟꯗꯦ ꯅꯪ ꯗ꯭ꯔꯦꯁ ꯁꯦꯠꯂꯛꯄꯗꯕꯨꯗꯤ ꯍꯣꯏ ꯅꯪ ꯊꯤꯒꯥꯡꯗꯣ ꯈꯔ ꯍꯟꯖꯤꯜꯂꯗꯤ ꯌꯥꯅꯤ
ꯊꯀꯥꯁ
ꯆꯟꯅꯤꯡ ꯆꯅꯤꯡꯗꯣ ꯈꯔ ꯍꯟꯖꯤꯜꯂꯗꯤ ꯌꯥꯅꯤ
ꯍꯣꯏ ꯆꯥꯅꯤꯡꯁꯦ ꯈꯪꯗꯦ ꯀꯅꯥ ꯂꯧꯕꯅꯣ ꯈꯪꯗꯦ ꯑꯁ ꯌꯥꯝ ꯇꯣꯡꯉꯁꯦ
ꯑꯩꯁꯨ ꯆꯥꯅꯤꯡꯗꯦ ꯇꯣꯡꯉꯤꯉꯣ ꯑꯩ ꯑꯩꯅ ꯈ꯭ꯋꯥꯏ ꯅꯣꯏꯅꯤꯡꯗꯕ ꯖꯒꯥꯅꯦ ꯁ꯭ꯋꯥꯏꯁꯦ
ꯑꯩꯁꯨ ꯅꯣꯏꯅꯤꯡꯗꯦ ꯍꯥꯏꯕ
ꯑꯩ ꯐꯩꯒꯟ ꯆꯥꯎꯒꯦꯔꯥ ꯈꯨꯕꯣꯝ ꯆꯥꯎꯒꯦꯔꯥꯆꯅꯤ ꯆꯥꯎꯖꯔꯣ ꯆꯅꯤꯡ ꯁꯦ ꯄꯥꯝꯗꯦꯕ
ꯎꯝ
ꯐꯅꯦꯛ ꯁꯦꯠꯂꯁꯨ ꯇꯪꯉ ꯂꯩꯕ ꯑꯗꯒꯤ ꯐꯨꯔꯤꯠ ꯑꯃ ꯈꯤꯇꯪ ꯑ ꯀꯧꯕꯧꯕꯤ ꯂꯤꯠꯀꯦ ꯍꯥꯏꯁꯨ ꯌꯥꯗꯕ
ꯌꯥꯗꯦ ꯌꯥꯗꯦ ꯑꯗꯨꯣ ꯇꯣꯡꯉꯀꯣ
ꯎꯝ
ꯂꯩꯔꯅꯤ ꯖꯤꯟꯁꯀ ꯁꯦꯠꯄꯁꯤꯗ ꯁꯨꯝ ꯇꯣꯡꯊꯣꯛꯈ꯭ꯔꯅꯤ
ꯑꯗꯨ ꯑꯗꯨꯅ ꯀ꯭ꯔꯣꯞ ꯏꯁꯇ꯭ꯔꯣꯞ ꯀꯣꯂꯦꯠ ꯈꯥꯏꯗꯤ ꯂꯣꯏꯔꯦ
ꯎꯝ ꯀ꯭ꯔꯣꯞ ꯇꯣꯞꯞꯄꯗꯝꯅꯕꯨ ꯍꯦꯟꯅ ꯁꯥꯊꯤꯈ꯭ꯔꯦꯗ
ꯑꯗꯨꯅꯅꯦ ꯐꯣꯔꯣꯛ ꯐꯣꯔꯣꯛ ꯉꯥꯛꯇ ꯂꯩꯔꯤꯗꯣ ꯑꯩꯅ
ꯍꯣꯏ ꯁꯣꯔꯠ ꯀꯨꯔꯇꯤꯒꯨꯝꯕꯅ ꯈꯔ ꯐꯠꯇ꯭ꯔꯣ
ꯍꯣꯏ ꯎꯄꯥꯏ ꯂꯩꯇꯕ ꯑꯗꯨ ꯑꯣꯏꯇꯥꯔꯗꯤ ꯆꯠꯄꯗꯁꯨ ꯅꯞꯇ꯭ꯔꯕꯅꯤꯅ ꯅꯨꯡꯉꯥꯏꯅ ꯆꯠꯈ꯭ꯔꯦꯗꯅ
ꯎꯝ
ꯅꯪꯗ ꯉꯔꯥꯡ ꯍꯥꯏꯔꯛꯏꯗꯣ ꯀꯩꯅꯣ ꯃꯁꯥꯗ ꯍꯥꯏꯕꯤꯌꯨ ꯌꯥꯗ꯭ꯔꯣ
ꯑꯁ
ꯃꯁꯥꯗꯤ ꯀꯩꯝ ꯈꯪꯖꯔꯝꯃꯣꯏꯌꯦ ꯑꯩꯁꯨ ꯎꯔꯝꯃꯦꯕ ꯈꯪꯕ꯭ꯔꯥ ꯑꯩꯁꯨ ꯑꯩꯁꯨ ꯑꯗꯨ ꯎꯔꯝꯃꯦꯕꯀꯣ ꯍꯥꯏꯗꯤ ꯑꯩꯒ ꯑ ꯀꯩꯅꯣ ꯀꯩꯀꯥ ꯇꯧꯅꯕ ꯃꯤ ꯉꯥꯛꯀ ꯑꯗꯨꯝ ꯇꯧꯔꯕꯅꯤꯅ ꯑꯗꯨꯝ ꯊꯣꯛꯂꯛꯑꯦꯕꯀꯣ ꯅꯨꯄꯤꯕꯨ ꯃꯥꯟꯁꯤꯜꯂꯛꯇ꯭ꯔꯕꯅꯤꯅꯦ
ꯇꯣꯝꯕꯣ ꯌꯨꯝꯕ ꯃꯥꯥꯟꯗ꯭ꯔꯣ
ꯑꯩꯅ ꯂꯧꯁꯜꯂꯑꯦ
ꯇꯣꯝꯕꯣꯏꯒꯪ ꯃꯥꯟꯗ꯭ꯔꯣ ꯃꯥꯗꯣ
ꯑꯗꯨꯅꯦ ꯅꯨꯄꯤꯒ ꯃꯥꯜꯂꯛꯇ꯭ꯔꯕꯅꯦꯕ ꯃꯁꯝꯗꯨꯁꯨ ꯀꯃꯥꯏ ꯍꯥꯏ ꯀꯩꯅꯣ ꯑꯃ ꯈꯣꯏꯕ꯭ꯔꯥꯁꯨ ꯈꯣꯏꯗꯕꯤ ꯇꯤꯡꯕ꯭ꯔꯁꯨ ꯇꯤꯡꯗꯕꯤ ꯑꯃ ꯈꯪꯗꯦ ꯃꯁꯝꯒꯁꯨ ꯏ ꯑꯩꯈꯣꯏ ꯈꯣꯏꯔꯒꯁꯨ ꯑꯗꯨꯃꯥꯏꯅ ꯇꯧꯕ ꯋꯦꯕꯤ ꯍꯥꯏꯒꯗ꯭ꯔꯥ ꯑꯗꯨ ꯂꯩꯔꯤꯅꯤ ꯑꯗꯨ ꯑꯣꯏ ꯇꯔꯒꯁꯨ ꯃꯥꯏꯗꯣ ꯑꯃ ꯀꯦꯜꯂꯤꯔꯥ ꯌꯥꯎꯗ꯭ꯔꯤꯔꯥ ꯑꯃ ꯑꯃ ꯑꯣꯡ ꯑꯃ ꯁ꯭ꯋꯥꯏ ꯃꯃꯥꯡ ꯇꯥꯔꯛꯄꯗ ꯑꯗꯨꯝ ꯇꯧꯋꯤꯗꯅ
ꯑꯣ
ꯃꯗꯦ
ꯅꯪ ꯈꯪꯅꯤ ꯍꯥꯏꯕ ꯎꯔꯒ
ꯐꯔꯦ ꯐꯔꯦ ꯑꯗꯩꯗꯤ ꯗ꯭ꯔꯦꯁꯁꯤꯡꯁꯨ ꯊꯥꯏꯅꯗꯒꯤ ꯈꯔ ꯑꯗꯨꯝ ꯇꯧꯖꯕꯅꯤ ꯃꯥꯗꯤ
ꯇꯧꯖꯕꯅꯤ ꯌꯥꯝ ꯄꯛꯇꯕ ꯍꯪꯕ꯭ꯔꯥ
ꯑ
ꯃꯥꯒꯤꯗꯤ ꯄꯛꯇꯕ ꯃꯑꯣꯡ ꯑꯃ ꯂꯩꯔ
ꯑꯧ ꯉꯔꯥꯡ ꯀꯩꯅꯣ ꯇꯧꯗꯣꯏꯁꯨ ꯄꯛꯇꯦ ꯍꯥꯏꯕ ꯃꯥꯏ ꯗ꯭ꯔꯦꯁ ꯀꯩꯅꯅꯣ ꯁꯀꯔꯂ ꯀꯅ ꯋꯥ ꯑꯗꯨꯏ ꯁꯔꯨꯛ ꯂꯩꯇꯕꯩ ꯂꯩꯇꯕ ꯍꯥꯏꯗꯤ ꯏꯆꯝ ꯆꯝꯅ ꯈꯣꯡꯒ꯭ꯔꯥꯎ ꯑꯃꯗꯤ ꯇꯤꯁꯥꯔꯠ ꯑꯃꯝ ꯂꯤꯠꯈꯤꯕꯅ ꯐꯠꯇ꯭ꯔꯥ
ꯑꯥ
ꯃꯥꯁꯦ ꯅꯩꯕꯁꯨ ꯌꯥꯝ ꯁꯥꯖꯅꯤꯡꯕ ꯑꯗꯨꯒ ꯍꯥꯏꯗꯤ ꯍꯩꯁꯨ ꯍꯩꯖꯗꯕꯗꯣ ꯑꯗꯨ ꯑꯣꯏꯗꯣꯏꯅꯦꯕ
ꯑꯥ
ꯑꯗꯣ ꯉꯝꯗꯤ ꯉꯝꯃꯤꯍꯦ ꯃꯥꯏ ꯂꯥꯏꯐꯁꯦ ꯑꯃꯔꯣꯝꯗ ꯍꯥꯏꯗꯤ ꯃꯤ ꯇꯨꯡꯁꯤꯜꯂꯒ ꯃꯌꯥꯝ ꯂꯩ ꯉꯝꯃꯤꯗ ꯎꯗ꯭ꯔꯣ
ꯍꯣꯏ ꯃꯤꯉꯣꯟꯗꯒꯤ ꯑꯗꯨꯝ ꯈꯦꯠꯂꯒ ꯆꯥꯔꯒ
ꯍꯣꯏ ꯑꯗꯨꯁꯨ ꯃꯤ ꯇꯤꯟꯅꯕꯗꯤ ꯌꯥꯔꯣꯏꯗꯣꯏꯕ
ꯍꯣꯏ ꯍꯣꯏ ꯑꯩꯈꯣꯏꯅ ꯆꯥꯁꯦ ꯍꯥꯏꯔꯨꯔꯗꯤ ꯃꯥ ꯈꯨꯝꯈ꯭ꯔꯔꯣꯏ ꯃꯤꯒꯤ ꯄꯨꯔꯛꯏꯗꯤ ꯃꯥ ꯊꯣꯛꯣꯂꯛꯑꯅꯤ
ꯑꯗꯨ ꯀꯥꯟꯗꯗꯤ ꯃꯥ ꯅꯣꯏꯕꯒꯤ ꯈꯟꯗꯦ
ꯑꯥ
ꯑꯗꯨ ꯑꯁ ꯈꯪꯗꯦ ꯃꯃ ꯑꯗꯨꯃꯥꯏꯅ ꯇꯧꯋꯗ ꯃ ꯑꯩꯒꯤꯗꯤ ꯃꯌꯨꯝꯗ ꯇꯧꯒꯗꯕ ꯊꯕꯛꯅꯦꯕ ꯑꯗꯩ ꯃꯌꯨꯝꯗ ꯅꯠꯇ꯭ꯔꯁꯨ ꯊꯥꯏꯅ ꯌꯥꯝ ꯊꯤ ꯊꯥꯏꯅꯗꯒꯤ ꯈꯨꯜꯂꯛꯑꯕ ꯃꯤꯉꯣꯟꯗ ꯇꯧꯒꯗꯕ ꯊꯕꯛꯅꯦ ꯍꯥꯏꯕ
ꯎꯝ ꯂꯔ ꯅꯗꯤꯦ
ꯔꯥ ꯈꯔ ꯈ ꯀꯔꯦ
ꯎꯝ ꯉꯥꯎꯔꯒ ꯀꯩꯅꯣꯝ ꯇꯧꯈ꯭ꯔꯦ ꯍꯥꯏꯕ ꯍꯧꯖꯤꯛꯇꯣ
ꯑ ꯑꯨꯇ ꯑꯩ ꯑꯩ ꯂꯥꯛꯀꯦ ꯇꯧꯕꯅꯦ ꯅꯣꯏꯗꯨꯗ ꯅꯪꯁꯦ ꯑꯃꯨꯛ ꯊꯤ ꯊꯦꯡꯅꯔꯣꯏꯗꯣꯔꯤꯕ꯭ꯔꯥ ꯈꯪꯗꯦ ꯑꯝꯇꯗꯤ ꯅꯣꯡꯃꯒꯤ ꯇꯨꯔ ꯇꯧꯔꯒ ꯑꯝꯇ ꯊꯦꯡꯅꯕ꯭ꯔꯥ ꯌꯦꯡꯕ ꯇꯥꯔꯦ
ꯊꯦꯡꯅꯅꯤ ꯊꯦꯡꯅꯅꯤ ꯀꯩꯀꯥ ꯁꯦꯠꯂꯛꯇꯧ ꯃꯥꯜꯂꯦ ꯑꯩꯅ ꯈꯟꯕꯗ
ꯑꯁ
ꯅꯪꯒꯤ ꯏꯁꯀꯔꯠ ꯑꯃ ꯂꯩꯔꯝꯕꯗꯁꯨ ꯌꯥꯝ ꯁꯦꯠꯆꯗꯥꯏꯅꯦꯕ
ꯎꯝ
ꯄꯨꯔꯥ ꯑꯉꯥꯎꯕꯤ ꯑꯉꯥꯎꯕꯤ ꯍꯥꯏꯕ ꯂꯣꯏꯔꯦ
ꯃꯄꯝ ꯊꯣꯛꯑꯦ
ꯍꯣꯏ ꯃꯥꯒ ꯌꯥꯅꯗꯕ ꯅꯨꯄꯤꯗꯣ
ꯑꯥ ꯑꯥ
ꯑꯩꯈꯣꯏꯒ ꯊꯪꯅꯕꯒꯤ
ꯑꯣ ꯑ ꯑ ꯑ
ꯑꯗꯨꯒ ꯃꯕꯥꯔꯗꯤ ꯐꯖꯅ ꯄꯨꯜꯂꯦꯗꯅ
ꯎꯝ
ꯑꯗꯨꯒ ꯃꯕꯥꯅꯤ ꯃꯥꯟꯅꯔꯅꯦꯕ ꯀꯣꯏꯆꯠ ꯀꯣꯏꯆꯠ ꯆꯠꯇꯣꯏꯁꯦ
ꯑꯈꯣꯏ ꯌꯦꯟꯁꯦ ꯈꯣꯡꯉꯛꯑꯦ ꯑꯈꯣꯏ ꯌꯦꯟꯁꯦ ꯃꯔꯨꯝ ꯀꯣꯛꯑꯝꯗꯥꯏ ꯌꯥꯎꯔꯗꯤ ꯑꯗꯨꯝ ꯈꯣꯡꯉꯛꯑꯦ ꯍꯥꯏꯕ
ꯅꯣꯏ ꯌꯦꯟ ꯅꯍꯥꯟꯒꯤꯗꯣ ꯆꯥꯗ꯭ꯔꯤꯕꯣ
ꯆꯗ꯭ꯔꯤ
ꯎꯝ ꯃꯔꯥꯏꯕꯛ ꯌꯥꯝ ꯐꯕ ꯌꯦꯟꯅꯤ
ꯎꯝ ꯃꯔꯨꯝꯖꯦ ꯑꯗꯨꯝ ꯀꯣꯛꯑꯦꯕ ꯃꯣꯏ ꯃꯉꯥ ꯃꯉꯥ ꯂꯩꯕꯅꯦꯕꯀꯣ ꯅꯣꯡꯃꯗ ꯑꯍꯨꯝ ꯅꯠꯇ꯭ꯔꯒ ꯑꯅꯤꯗꯤ ꯑꯗꯨꯝ ꯀꯣꯛꯄ
ꯅꯪ ꯌꯦꯔꯨꯝꯕꯁꯨ ꯐꯖꯅ ꯆꯥꯔꯝꯃꯅꯤ ꯑꯗꯨꯗꯤ
ꯑꯥ ꯑꯗꯨ ꯈꯣꯡꯂꯛꯏꯖꯦ ꯑꯃꯨꯛ ꯕꯦꯔꯥꯅꯤ ꯑꯁꯤ
ꯅꯣꯏꯒꯤ ꯌꯦꯟ ꯃꯌꯥꯝ ꯂꯩꯕꯗꯨ ꯂꯩꯇ꯭ꯔꯕꯣ
ꯂꯣꯏꯒ꯭ꯔꯦ ꯊꯥꯒ꯭ꯔꯦ
ꯑꯣ ꯑꯁ ꯅꯪꯅ ꯌꯨꯝꯗ ꯍꯧꯖꯤꯛ ꯇꯧꯔꯝꯗꯣꯏꯁꯦ ꯅꯪ ꯌꯨꯝꯗ ꯂꯩꯕ ꯌꯥꯔꯣꯏ ꯌꯦꯟꯗꯒꯤ ꯌꯦꯔꯨꯝꯗꯒꯤ ꯅꯪꯅ ꯆꯥꯔꯝꯗꯣꯏ ꯃꯌꯥꯝꯁꯦ
ꯎꯝ ꯌꯦꯔꯨꯝꯁꯤꯕꯨꯗꯤ ꯈꯔ ꯀꯨꯏꯔꯦꯗ ꯂꯦꯞꯄꯨꯕ ꯃꯣꯏꯁꯨ ꯀꯣꯛꯇꯕ
ꯎꯝ ꯌꯣꯟꯊꯣꯛꯇ꯭ꯔꯣ ꯑꯗꯣ ꯍꯧꯖꯤꯛꯇꯤ ꯌꯦꯔꯨꯝꯖꯨ ꯌꯥꯝ ꯇꯥꯡꯕꯅꯦ